ꯍꯜꯂꯣ
ꯅꯨꯡꯉꯥꯏꯔꯤꯕ꯭ꯔꯣ ꯏꯇꯥ
ꯍꯣꯏ ꯅꯨꯡꯉꯥꯏꯔꯨꯔꯦ ꯅꯪꯗꯦ
ꯀꯔꯝ ꯀꯔꯝ ꯄꯥꯜꯂꯤꯒꯦ ꯅꯣꯏꯕꯨ
ꯑꯗꯨꯝ ꯂꯩꯌꯦ ꯊꯕꯛ ꯂꯩꯇꯕꯅꯤꯅ ꯑꯗꯨꯝꯅꯍ ꯍꯧꯖꯤꯛꯇꯤ
ꯍꯧꯖꯤꯀꯥꯟ ꯅꯣꯏ ꯅꯣꯏꯒꯤ ꯁꯛꯁꯨꯠ ꯎꯇꯦ ꯅꯣꯏꯒꯤ ꯈꯣꯟꯟꯖꯦꯟꯦꯟ ꯁꯨꯛꯇꯗ꯭ꯔꯦ ꯅꯨꯡꯉꯥꯏꯐꯝ ꯈꯪꯗꯣꯏꯅꯦ ꯑꯩꯒꯤꯗꯤ
ꯎꯝ ꯈꯪꯗꯦ ꯅꯨꯡꯉꯥꯏ ꯑꯗꯨꯝ ꯈꯪꯗꯦꯅꯦ ꯅꯨꯡꯉꯥꯏ ꯍꯥꯏꯕ ꯇꯥꯔꯦ ꯅꯨꯡꯉꯥꯏꯇꯦ ꯍꯥꯏꯔꯗꯤ
ꯅꯣꯏꯒꯤ ꯅꯚꯥꯏꯁꯨ ꯂꯩꯕꯅꯤꯅ ꯅꯣꯏꯗꯤ ꯑꯗꯨꯝ ꯅꯨꯡꯉꯥꯏꯅꯤꯗ ꯈꯪꯉꯤꯗ
ꯑ ꯑꯁ ꯅꯪꯁꯨ ꯈꯪꯉꯅꯤ ꯃꯇꯝ ꯂꯥꯛ ꯀꯅꯤ ꯍꯥ
ꯅꯪ ꯌꯦꯡꯉꯣ ꯍꯥꯏꯕ ꯇꯥꯏꯅꯦ ꯑꯗꯨꯗꯤ
ꯂꯥꯛꯄ ꯀꯥꯟꯗ ꯅꯁꯨ
ꯁꯨ ꯈꯪꯒꯅꯤ ꯅꯨꯡꯉꯥꯏꯕ ꯅꯪꯅꯗꯤ ꯍꯦꯟꯅ ꯅꯨꯡꯉꯥꯏꯒꯅꯤ ꯑꯩꯗꯤ
ꯑꯩꯒꯤ ꯑꯩꯒꯤ ꯃꯇꯝꯗꯤ ꯂꯥꯛꯑꯔꯣꯏꯗ
ꯑꯗꯦ ꯑ ꯅꯪ ꯃꯇꯝ
ꯅꯪ ꯅꯦꯠꯋꯥꯛꯗꯣ ꯆꯞꯄꯦꯍꯦ ꯀꯔꯤ ꯇꯧ
ꯆꯄ꯭ꯔ ꯍꯥꯥ ꯀꯔꯤ ꯀꯔꯤ ꯑꯣ
ꯅꯪꯒꯤ ꯈꯣꯟꯖꯦ ꯟꯗꯣ ꯀ꯭ꯔꯦ ꯀ꯭ꯔꯦꯛ ꯇꯎ
ꯑꯣ ꯅꯦꯠꯅ ꯑꯣꯏꯔꯝꯃꯅꯦ ꯃꯔ ꯃꯔꯛ ꯃꯔꯛꯗ ꯅꯦꯁꯨ ꯅꯨꯡꯉꯥꯏꯇꯦ
ꯎꯝ
ꯋꯥꯏꯐꯥꯏ ꯃꯅ ꯃꯔꯛ ꯃꯔꯛꯇꯤ ꯑꯗꯨꯝ ꯅꯨꯡꯉꯥꯏꯇꯕꯅꯦ
ꯁꯤꯖꯨꯁꯥꯅꯤꯉꯦ ꯂꯥꯑꯣꯅꯦꯍꯦ
ꯑ ꯑꯩꯁꯨ ꯂꯥꯛꯅꯤꯡꯉꯦ
ꯀꯩꯅꯣ ꯅꯁꯨ
ꯂꯥꯛꯅꯤꯡꯉꯦ
ꯅꯣꯡꯃꯇꯁꯨ ꯈꯜꯂꯛꯇꯦꯅꯦ
ꯑꯩ ꯍꯜꯂꯥꯛꯄꯠ ꯏꯀꯥꯏꯌꯦ
ꯌꯥꯝ ꯅꯨꯡꯉꯥꯏꯔꯦꯕ ꯂꯥꯛꯑꯅꯤ ꯌꯨꯝ ꯑꯃꯨꯛ ꯐꯥꯎ ꯅꯤꯡꯁꯤꯡꯇ꯭ꯔꯤꯅꯦ
ꯑꯗꯨꯝ ꯈꯟꯕ ꯌꯥꯏ ꯈꯜꯂꯝꯕ ꯌꯥꯏ ꯃꯤ ꯃꯤꯗꯣ ꯑꯗꯨꯝ ꯈꯜꯂꯝꯕ ꯌꯥꯏ ꯂꯣꯏꯅ ꯑꯗꯨ ꯑꯣꯏꯔꯁꯨ ꯌꯨꯝꯗꯤ ꯌꯨꯝꯅꯤ ꯐꯠꯇ꯭ꯔꯁꯨ ꯐꯠꯇ꯭ꯔꯁꯨ ꯌꯨꯝꯗꯤ ꯈꯟꯗꯤ ꯈꯟꯅꯦ ꯑ ꯗꯨꯕꯨ ꯄ ꯄꯪ ꯆꯠꯄ ꯌꯥꯗꯕꯅꯤꯅꯀꯣ ꯑꯗꯨꯝ ꯆꯠꯅꯤꯡꯗ ꯎꯝ ꯆꯥꯅꯤꯡꯕ ꯇꯥ ꯆꯅꯤꯡꯗꯕ ꯇꯥꯗ ꯂꯩꯕꯅꯦꯕ ꯆꯗꯤ ꯌꯥꯝ ꯆꯥꯅꯤꯡꯉꯦꯕ ꯗꯨ ꯑꯣꯏꯔꯁꯨ ꯎꯄꯥꯏ ꯂꯩꯇꯦ ꯅꯛꯅ ꯂꯩꯔꯗꯤ
ꯑ ꯑꯩꯈꯣꯏ ꯈꯨꯟꯒꯤ ꯃꯤꯁꯤꯡꯒꯤ ꯈꯣꯟꯖꯦꯜ ꯇꯥꯔꯗꯤ ꯅꯪ ꯅꯨꯡꯁꯤꯕ ꯐꯥꯎꯗ꯭ꯔꯣ
ꯑꯩ ꯀꯥꯞꯁꯨ ꯀꯥꯞꯅꯤꯡꯉꯦ ꯑꯩꯗꯤ ꯏꯃꯥ ꯃꯈꯣꯟ ꯕꯕꯥ ꯃꯈꯣꯟ ꯇꯥꯔꯗꯤ ꯑꯩꯗꯤ ꯃꯤꯠꯇ ꯄꯤ ꯇꯥꯕ ꯈꯪꯗꯦꯗꯅ
ꯑꯗꯨꯅꯤꯕ ꯅꯪꯗꯤ ꯀꯞꯒꯟꯕꯅꯤꯅ
ꯐꯣꯟ ꯇꯧꯔꯒ ꯋꯥ ꯉꯥꯡꯗꯔꯒ ꯃꯤꯠ ꯏꯠꯇꯀ
ꯎꯝ ꯑꯗꯗꯤ ꯑꯗꯨꯗꯤ ꯅꯪ ꯃꯤ ꯃꯔꯛꯇ ꯐꯣꯟ ꯇꯧꯕ ꯌꯥꯔꯣꯏ ꯃꯊꯟꯇ ꯂꯩꯔꯒ ꯅꯣꯏ ꯒꯤ ꯅꯃꯥꯗ ꯅꯣꯏꯒꯤꯗꯨꯗ ꯍꯣꯏꯗ ꯐꯣꯟ ꯇꯥꯎꯕꯅ ꯐꯩ ꯃꯣꯏꯒꯤ ꯈꯖꯦꯜ ꯇꯥꯔꯒ ꯅꯪ ꯅꯪꯒꯤ ꯄꯤ ꯇꯥꯔꯤꯗꯤꯀꯣ ꯐꯔꯛ ꯇꯥꯔꯅꯦꯕ
ꯑꯗꯨꯝ ꯇꯧꯕꯅꯦ ꯑꯩꯁꯦ ꯌꯥꯗꯦ ꯊꯝꯃꯣꯏ ꯁꯣꯏꯕ ꯍꯥꯏꯔꯦ
ꯑꯗꯅꯤꯕ
ꯊꯃꯣꯏ ꯁꯕꯗꯒꯤ ꯍꯣꯏꯅꯦ ꯅꯪ ꯗꯤ ꯏꯅꯛ ꯅꯛꯅ ꯂꯩꯒꯅꯤꯅꯪ ꯊꯃꯣꯏ ꯋꯥꯕ ꯂꯩꯔꯔꯣꯏ ꯅꯪꯗꯤ ꯑꯗꯨꯝ ꯅꯨꯃꯤꯠ ꯈꯨꯗꯤꯡ ꯅꯣꯐꯦꯠ ꯅꯣꯐꯦꯠ ꯇꯧꯔꯒꯀꯣ
ꯂꯥꯎ ꯐ ꯂꯥꯎ ꯐꯥꯎ ꯂꯥꯎ
ꯎ ꯑꯩ ꯑꯌꯨꯛ ꯅꯨꯡꯊꯤꯟ ꯅꯨꯡꯗꯥꯡ ꯈꯪꯗꯗꯅꯍꯥ
ꯎ ꯌꯝꯗ ꯑꯗꯨꯝ ꯆꯂꯅꯤꯕ
ꯎꯝ ꯁꯄꯩꯌꯥꯑꯕ
ꯋꯥꯗꯤ ꯑꯗꯨꯃꯥꯏꯅ ꯍꯥꯏꯔꯛꯇꯣꯏꯍꯦ
ꯑꯩꯁꯨ ꯈꯨꯟꯗ ꯂꯩꯔꯗꯤ ꯑꯁ ꯑꯌꯨꯛꯇ ꯑ ꯃ ꯊꯣ ꯅꯝꯐꯤꯤꯟꯅ ꯃ ꯅꯨꯡꯗꯥꯡꯗ ꯑꯗꯨꯝ ꯊꯣꯛꯑꯁ ꯅꯨꯡꯉꯥꯏꯔꯝꯒꯅꯤꯅ ꯍꯧꯖꯤꯛꯇꯤ ꯎꯄꯥꯏ ꯂꯩꯇꯦ ꯌꯥꯝꯅ ꯂꯥꯛꯞꯄꯅꯦꯅ
ꯌꯥꯝ ꯂꯥꯞꯄꯅ ꯅꯨꯡꯉꯥꯏꯕꯅꯦ
ꯑꯁ ꯚꯥꯏ ꯂꯥꯞꯄꯁꯦ ꯅꯨꯡꯉꯥꯏꯇꯦ ꯈꯜꯂꯒꯀꯣ ꯌꯥꯝ ꯂꯥꯞꯇ꯭ꯔꯗꯤ ꯍꯣꯏ ꯅꯨꯡꯉꯥꯏꯦ
ꯑꯝ
ꯑꯗꯨꯝ ꯀꯤꯂꯣꯃꯤꯇꯔ ꯃꯉꯥꯒꯨꯝꯕꯅꯦ ꯇꯔꯥꯒꯨꯝꯕ ꯑꯗꯨꯝ ꯇꯧꯔꯤ ꯗꯤ ꯌꯥꯔꯦ ꯑꯗꯨꯝ ꯑꯁꯤꯗꯤ ꯑꯩ ꯈꯜ ꯂꯒꯒ ꯈꯜꯂꯒ ꯌꯨꯝꯁꯨ ꯆꯠꯅꯤꯡꯉꯦ ꯑꯗꯨ ꯑꯣꯏꯔꯁꯨ ꯈꯜꯂꯒ ꯑꯩ ꯎꯝ ꯌꯨꯝ ꯂ ꯎꯝ ꯑ ꯌꯨꯝꯗ ꯂꯥꯛꯑꯔꯒ ꯑꯃꯨꯛ ꯆꯥꯅꯤꯡꯉꯥꯏ ꯈꯟꯕꯗꯣ ꯇꯜꯂꯛꯑꯦ
ꯑꯥ ꯑꯗꯨ ꯑꯣꯏꯔꯝꯒꯅꯤ ꯑꯗꯨ ꯑꯣꯏꯔꯝꯕꯒꯤ ꯅꯪ ꯌꯨꯝ ꯊꯣꯛ ꯊꯣꯛ ꯊꯄꯒꯤ ꯑꯣꯏꯔꯝꯒꯅꯤ
ꯍꯪꯗ ꯑꯗꯨꯁꯨ ꯍ ꯑ ꯁꯄꯁꯨ ꯄꯪꯄꯪ ꯁꯞꯄ ꯌꯥꯔꯦꯅꯦ ꯈꯨꯠꯇ ꯀꯔꯤꯁꯨ ꯀꯔꯤꯁꯨ ꯂꯩꯗꯦꯗꯅ ꯅꯪꯁꯨ ꯈꯪꯒꯅꯤ
ꯅꯪ ꯅꯨꯄꯥ ꯊꯕꯛ ꯇꯧꯕꯅꯤꯅ ꯅꯣꯏ ꯅꯨꯄꯥꯅ ꯂꯣꯏꯅꯃꯛ ꯄꯤꯔ ꯀꯅꯤ
ꯝ ꯍꯧꯖꯤꯛꯇꯤ ꯍꯧꯗ꯭ꯔꯤꯅꯦ ꯍꯧꯕꯗ ꯉꯥꯏꯔꯤꯅꯦ
ꯎꯝ
ꯃꯥ ꯁꯨ ꯑꯩꯗꯤ ꯕꯤꯈꯥꯔꯤ ꯃꯥꯜꯂꯦ ꯍꯥꯏꯕꯅꯦ
ꯎꯝ ꯊꯕꯛ ꯇꯧꯔꯤꯗꯤ ꯌꯥꯝ ꯅꯨꯡꯉꯥꯏꯔꯅꯤ ꯀꯩꯁꯨ ꯈꯜꯂꯅꯨ ꯄꯨꯛꯅꯤꯡ ꯁꯣ ꯊꯥꯒꯅꯤꯨ
ꯈꯨꯠꯇ ꯂꯨꯄꯥ ꯑꯃ ꯐꯥꯎꯅ ꯂꯥꯛꯇ꯭ꯔꯕꯗꯣ ꯑꯁ ꯌꯥꯝ ꯋꯥꯏꯑꯦ ꯈꯟꯕꯗꯣ ꯑꯩꯅ ꯏꯅꯥꯎꯅꯄꯥꯉꯣꯟꯗ ꯑꯩ ꯑꯩꯒꯤ ꯈꯨꯠꯇ ꯂꯨꯄꯥ ꯑꯃ ꯐꯥꯎ ꯌꯥꯎꯗ꯭ꯔꯦ ꯑꯩꯅ ꯇꯦꯛꯁ ꯊ ꯑꯗꯨꯅ ꯅꯨꯄꯥ ꯆꯥꯃ ꯆꯥꯝꯃ ꯉꯥꯗꯤ ꯊꯥꯔꯛꯑꯦ
ꯑꯣ ꯌꯥꯝ ꯅꯨꯡꯁꯤꯀꯣ
ꯎꯝ
ꯑꯩꯈꯣꯏꯁꯨꯦ ꯑꯗꯨꯝ ꯇꯧꯕꯅꯦ
ꯎꯝ ꯑꯩ ꯈꯪꯗꯦ ꯄꯩꯁꯥꯗꯣ ꯄꯩꯁꯥ ꯊꯣꯛꯇꯕꯒꯤ ꯂꯩ
ꯑꯥ
ꯄꯩꯁꯥꯗꯤ ꯏꯃꯥꯁꯨ ꯕꯕꯥꯁꯨ ꯍ ꯑꯩꯉꯣꯟꯗ ꯑꯩ ꯂꯥꯛꯄ ꯀꯥꯟꯗꯀꯣ ꯄꯤꯌꯦ ꯑꯗꯨꯝ ꯄꯤꯔꯁꯨ ꯈꯪꯗꯦ ꯑꯃ ꯂꯥꯎꯑꯣ ꯃꯅ ꯑꯗꯨꯝ ꯂꯣꯏꯣꯏꯅ ꯈꯨꯠ ꯌꯨꯝꯗ ꯂꯩꯔꯗꯤ ꯑꯗꯨꯝ ꯇꯧꯔꯤꯦ ꯄꯩꯁꯥ ꯆꯠꯄꯗꯣ ꯑꯩꯁ ꯑꯗꯨꯖꯤꯗꯤ
ꯌꯨꯝꯗ ꯂꯩꯔꯤꯗꯤ ꯑꯩꯈꯣꯏ ꯎ ꯈꯔ ꯈꯔꯗꯤ ꯄꯩꯁꯥ
ꯎꯝ ꯑꯩꯅ ꯑꯗꯨꯝ ꯍꯥꯏꯕ ꯏꯅꯥꯎ ꯅꯨꯄꯤꯒꯤ ꯎ ꯍꯦꯔꯣꯉꯣꯟꯗꯀꯣ
ꯑꯥ
ꯑꯗꯨꯝ ꯍꯥꯏꯕ ꯑꯁ ꯌꯨꯝꯗ ꯂꯩꯔꯗꯤ ꯂꯧ ꯆꯠꯂꯒ ꯂꯨꯏ ꯂꯥ ꯄꯥꯏꯔꯒ ꯑꯗꯨꯝ ꯀꯔꯤ ꯍꯥꯏꯁꯤꯔꯥ ꯂꯨꯄꯥ ꯆꯅꯤ ꯁꯥ ꯃꯉꯥ ꯆꯍꯨꯝ ꯑꯗꯨ ꯍꯥꯏꯗꯤ ꯎ ꯍꯞꯇꯥ ꯍꯞꯇꯥꯗ ꯅꯠꯇ꯭ꯔꯒ ꯊꯥꯗ ꯑꯗꯨꯝ ꯎꯝ ꯂꯧꯕ ꯌꯥꯔꯦ ꯍꯧꯖꯤꯛꯇꯤ ꯑꯁ ꯀꯔꯤ ꯑꯩ ꯎꯄꯥꯏ ꯂꯩꯇ꯭ꯔꯦ ꯍꯥꯏꯕ ꯃꯥꯅ ꯀꯔꯤ ꯍꯥꯏꯕ꯭ꯔꯥ ꯑꯁ ꯅꯪꯁꯨ ꯊꯕꯛ ꯇꯧꯅꯤꯡꯃꯜꯂꯦ ꯑꯗꯨꯝ ꯂꯩꯌꯣ
ꯍꯥꯏ ꯎꯄꯥꯏ ꯂꯩꯗꯕꯒꯤꯅꯤꯅꯦ ꯑꯩ ꯈꯨꯠꯇ ꯑꯃ ꯐꯥꯎ ꯂꯩꯗ꯭ꯔꯤꯅꯦ ꯑꯩꯅ ꯍꯥꯏꯕ ꯅꯅꯤꯡꯉ ꯑꯁꯦꯡꯕꯅꯦ ꯂꯩꯇ꯭ꯔꯗꯤ ꯎꯄꯥꯏ ꯂꯩꯇꯦ ꯑꯁ
ꯄꯩꯁꯥ ꯊꯣꯛꯇ꯭ꯔꯗꯤ ꯌꯥꯝ ꯅꯨꯡꯉꯥꯏꯇꯦꯀꯣ ꯣꯏ ꯎ ꯆꯥꯄꯒ ꯆꯥꯅꯤꯡꯔꯁꯨ ꯄꯩꯁꯥ ꯂꯩꯇ꯭ꯔꯗꯤ ꯑꯩ ꯑꯩꯒꯤ ꯈꯨꯠꯇ ꯂꯩꯇꯕꯅꯤꯅ ꯀꯔꯤꯁꯨ ꯎꯄꯥꯏ ꯂꯩ ꯍꯥꯏꯗꯕ
ꯐꯦꯗꯤ ꯍꯣꯏ
ꯇꯪꯅꯤꯗ ꯍꯧꯖꯤꯛꯀ
ꯂꯩ ꯍꯧꯖꯤꯛ ꯐꯥꯎ ꯎꯄꯥꯏ ꯂꯩꯇꯦ ꯐꯠꯇ꯭ꯔꯦ ꯑꯗꯨꯗ ꯑꯉꯥꯡ ꯂꯩꯔꯗꯤ ꯀꯔꯝ ꯍꯤꯡꯒꯅꯤ ꯈꯪꯗꯦ ꯀꯔꯝꯃꯥꯏꯅ ꯇꯧꯒꯅꯤ ꯑꯩ
ꯂꯩꯔꯗꯤꯀꯣ ꯌꯥꯝ ꯅꯨꯡꯉꯥꯏꯔꯅꯤ ꯅꯣꯏ ꯅꯅꯦ ꯍꯣꯏ ꯑꯁ ꯌꯥꯝ ꯂꯩ ꯁꯤꯗꯤ ꯅꯣꯏ ꯅꯣꯏꯗꯤ ꯌꯥꯝ ꯏꯅꯥꯛ ꯈꯨꯟꯕꯅꯤꯅ ꯅꯨꯡꯉꯥꯏꯅꯦ
ꯑꯗꯨꯁꯨ ꯎꯝ ꯑꯗꯨꯁꯨ ꯑꯗꯨ ꯑꯗꯨ ꯏꯀꯥꯏꯗꯤ ꯏꯀꯥꯏꯍꯦ ꯀꯔꯤꯔ ꯅꯪꯁꯨ ꯈꯉꯅꯤ
ꯅꯪꯅ ꯍꯥꯏꯕꯗ ꯑꯩ ꯒ꯭ꯌꯥꯟ ꯇꯥꯏ
ꯑꯦ ꯀꯥꯏ ꯍꯦ
ꯎꯝ ꯏꯀꯥꯏꯔꯁꯨ ꯏ ꯀꯥꯏꯗ
ꯎꯝ ꯏꯀꯥꯏꯗꯕ ꯁꯥꯔꯒ ꯂꯩꯕꯅꯦ
ꯑꯗꯨꯅ ꯐꯕꯅꯤ
ꯎꯝ
ꯁꯥꯎꯅꯤꯡꯔꯁꯨ ꯁꯥꯎꯅꯤꯡꯗꯕꯒꯨꯝ
ꯑꯝ ꯍꯣꯏ ꯑꯁꯃꯤꯗꯤꯀꯣ ꯚꯥꯏ ꯁꯥꯎꯅꯤꯡ ꯑꯣ ꯅꯪ ꯑꯁ ꯎꯝ ꯎꯠꯂꯔꯣꯏ ꯍꯥꯏꯔꯁꯨ ꯌꯥꯗꯕꯅꯦ ꯄꯨꯛꯅꯤꯡꯗ ꯅꯨꯡꯉꯥꯏꯇ꯭ꯔꯗꯤꯀꯣ ꯑꯗꯨꯝ ꯌꯥꯗꯕꯅꯤ ꯑꯩ ꯑꯩꯒꯤ ꯏꯅꯃꯥꯅ ꯍꯥꯏꯕꯗꯣ ꯋꯥꯔꯁꯨ ꯋꯥꯕ ꯃꯁꯛ ꯑꯣꯗꯦ ꯍꯥꯏꯌꯦ ꯑꯗꯨ ꯉꯝꯗ꯭ꯔꯦ ꯚꯥꯏ
ꯉꯝꯒꯅꯤ ꯅꯪ ꯀꯅꯥꯎ ꯉꯝꯒꯅꯤ ꯉꯝꯅꯤꯉꯥꯏ ꯇꯑꯣ
ꯑꯗꯨꯝ ꯊꯋꯥꯏ ꯅꯨꯡꯉꯥꯏꯗ꯭ꯔꯗꯤ ꯑꯗꯨꯝ ꯑꯥ ꯀꯔꯤꯍꯥꯁꯤꯔ ꯎꯕ ꯀꯥꯟꯗꯀꯣ ꯑꯗꯨꯝ ꯃꯥ ꯅꯨꯡꯉꯥꯏꯇꯕꯅꯨꯡꯉꯥꯏꯔ ꯅꯨꯡꯉꯥꯏ ꯊꯋꯥꯏ ꯅꯨꯡꯉꯥꯏꯗꯦ ꯃꯥ ꯑꯗꯨꯝ ꯇꯧꯅꯤ ꯃꯁꯛꯇꯒꯤ ꯑꯗꯨꯝ ꯈꯪꯉꯦꯕ ꯃꯤ ꯍꯥꯏꯕꯗꯣ
ꯎꯝ
ꯑꯩꯅ ꯂꯣꯠꯂꯁꯨ ꯂꯣꯠꯄ ꯉꯝꯗꯦꯕ ꯊꯝꯃꯣꯏꯅꯨꯡꯗꯒꯤ
ꯎꯝ
ꯩꯅ ꯂꯧ ꯀꯦꯜꯂꯣꯗ꯭ꯔꯁꯨ ꯌꯥꯗꯦ
ꯈꯟꯂꯔꯒ ꯌꯥꯝ ꯅꯨꯡꯁꯤ ꯀꯣ
ꯍꯣꯏ ꯑꯗꯨꯝ
ꯂꯩ ꯂꯩ ꯂꯩ ꯂꯩ ꯂꯩꯁꯥꯏ ꯉꯔꯤꯉꯩꯗ ꯂꯩꯁꯥ ꯑꯣꯏꯕꯅ ꯐꯔꯦ ꯃꯥ ꯑꯣꯏꯔꯗꯤ ꯈꯀꯁꯨ ꯋꯥꯏ ꯊꯕꯛ ꯏꯀꯁꯨ ꯌꯥ ꯌꯥꯝ ꯑꯝꯥꯏ ꯑꯁ
ꯍ ꯑꯗꯨꯅꯦ ꯊꯕꯛ ꯑꯋꯥꯕ ꯇꯧꯗꯦ ꯍꯥꯏꯔꯁꯨ ꯎꯝ ꯃꯐꯝ ꯃꯐꯝꯒꯤ ꯂꯩꯗꯨꯅꯀꯣ ꯑꯗꯨꯅ ꯑꯁ ꯅꯪꯁꯨ ꯈꯪꯒꯅꯤ
ꯎ
ꯅꯪꯁꯨ ꯐꯪꯒꯅꯤ ꯅꯪꯗꯤ ꯌꯥꯝ ꯅꯨꯡꯉꯥꯏ ꯎꯝ
ꯃꯇꯝꯅ ꯄꯨꯔꯛꯄ ꯉꯥꯏꯕ ꯇꯥꯏꯅꯦ ꯑꯗꯨꯗꯤ ꯎꯝ
ꯁꯍꯤ ꯑ ꯐꯔ ꯍꯀꯂꯤ ꯁꯥꯡꯖ ꯇ ꯌꯥꯝ ꯐꯩꯌꯦ ꯎꯝ ꯇꯨꯝꯅꯤꯡꯗꯦ ꯌꯥꯝ ꯐꯩꯌꯦ ꯐꯩꯌꯦ ꯅꯪꯒꯤꯗꯤ